ꯑꯣ
ꯑꯣ ꯇꯥꯕ꯭ꯔꯣ
ꯇꯥꯏ
ꯆꯥꯛ ꯆꯥꯔꯕꯣ
ꯆꯥꯛ ꯆꯥꯔꯦ ꯑꯣꯏ
ꯀꯔꯤ ꯃꯊꯦꯜ ꯇꯧꯔꯦ ꯉꯁꯤꯗꯤ
ꯑꯁ ꯉꯁꯤ ꯍꯋꯥꯏ ꯍꯋꯥꯏ ꯆꯝꯐꯨꯠ ꯆꯥꯔꯦ
ꯑꯣ ꯑꯩꯗꯨꯖꯨ ꯍꯥꯎꯗꯤ ꯍꯥꯎꯕꯅꯤ
ꯉꯝ ꯍꯪꯒꯥꯝ ꯑꯀꯪꯕꯗꯣ
ꯍꯣꯏ
ꯑꯗꯨ ꯁꯤꯡꯖꯨ ꯇꯧꯔꯒ
ꯑꯁ ꯒꯥꯝ ꯑꯀꯪꯕ ꯁꯤꯡꯖꯨꯁꯦ ꯃꯍꯥꯎ ꯇꯝꯍꯧꯇꯕ ꯀꯨꯏꯈ꯭ꯔꯦꯍꯦ
ꯍꯥꯎꯕꯅꯤꯅꯦ ꯑꯗꯨꯁꯨ ꯔꯤꯡꯇꯨ ꯈꯔ ꯍꯥꯞꯂꯒꯀꯣ
ꯍꯣꯏ
ꯍꯥꯎꯗꯤ ꯍꯥꯎꯔꯣ ꯎꯝ
ꯁꯤꯡꯒꯤ ꯃꯅꯥ ꯈꯔ ꯍꯥꯞꯕꯒ ꯑꯁ ꯃꯣꯔꯣꯛ ꯑꯇꯦꯛꯄꯗꯣ ꯍꯥꯕꯗꯤ ꯑꯩ ꯍꯥꯎꯕꯅꯤꯅꯦ
ꯍꯧꯥꯎꯗꯤ ꯍꯥꯎꯔꯝꯅꯤ ꯑꯩꯗꯤ ꯑꯁ ꯑꯩꯗꯤ ꯆꯥꯗꯔꯤꯗ
ꯑꯣ
ꯆꯥꯛ ꯊꯣꯡꯕ ꯂꯣꯏꯔꯒ ꯂꯩ
ꯀꯔꯤ ꯏꯆꯥꯡ ꯆꯥꯒꯅꯤ
ꯑꯁ ꯉꯁꯤꯖꯦ ꯑꯂꯨꯒ ꯈꯥꯃꯦꯟ ꯐꯖꯅ ꯑꯣꯠꯈꯥꯏꯔ ꯊꯝꯔꯝꯈꯤꯕꯅꯤ
ꯍꯥꯎꯕꯅꯤꯗ ꯑꯗꯨꯁꯨ
ꯎꯝ ꯑꯗꯨꯁꯨ ꯈꯔ ꯍꯥꯎ ꯍꯥꯎꯗꯤ ꯍꯥꯎꯕꯅꯤꯗ ꯍꯣꯏ ꯀꯩ ꯀꯩꯅꯣ ꯊ ꯊꯥꯛꯄ ꯌꯥꯕ ꯂꯣꯏꯅ ꯃꯈꯟꯗꯤ ꯁꯨꯅ ꯊꯝꯈꯤꯕꯅꯦꯕꯀꯣ ꯊꯥꯛꯈ꯭ꯔꯕꯅꯤꯕ ꯑꯗꯨꯗꯨꯗ ꯐꯥꯎ ꯍꯥꯥꯐꯇ꯭ꯔꯗꯤ ꯇꯣꯛꯑꯣꯏ
ꯅꯣꯡ ꯆꯨꯕ꯭ꯔꯥ
ꯑꯁ ꯈꯣꯏ ꯑꯥꯁ꯭ꯋꯥꯏ ꯑꯥꯁ꯭ꯋꯥꯏꯗꯗꯤ ꯆꯨꯗꯅꯦ ꯅꯣꯡ ꯅꯣꯡꯁꯤ ꯁꯨꯞꯂꯥꯛ ꯂꯥꯛꯇꯣꯏꯅꯦ ꯍꯧꯖꯤꯛꯀꯥꯏꯩꯅ ꯀꯃꯥꯏꯅ ꯇꯧꯗꯣꯏꯅꯣ ꯈꯪꯗ꯭ꯔꯦ
ꯅꯨꯄꯤꯒꯤ
ꯐꯥꯕꯁꯤꯅꯥ ꯑꯥꯕꯁꯤꯅ ꯂꯣꯏꯔꯦ
ꯉꯥꯁꯤ ꯅꯨꯡꯊꯤꯟꯗꯤ ꯁꯣꯝꯗꯁꯨ ꯑꯩꯁ ꯅꯨꯡꯁꯥ ꯁꯥꯃꯟꯗꯥꯅ ꯀꯣꯛ ꯆꯤꯛꯄꯥꯖꯅꯤ
ꯑꯣ ꯑꯁ ꯉꯁꯥꯏ ꯑꯩꯁꯨ ꯑꯩꯒꯤ ꯃꯔꯨꯞ ꯑꯃꯅ ꯀꯣꯂꯦꯖ ꯃꯥꯕꯨ ꯀꯣꯂꯦꯖꯇ ꯂꯧꯕ ꯂꯥꯛꯑꯣ ꯍꯥꯏꯅ ꯉꯥꯏꯍꯥꯛꯇꯪ ꯊꯣꯛꯄꯗ ꯏꯁꯀꯤꯟ ꯁꯟꯕꯔꯟ ꯑꯣꯏꯒꯦ ꯇꯧꯋꯤꯅꯦ
ꯍꯝ
ꯀꯝꯄ꯭ꯂꯦꯛꯁꯟ ꯐꯖꯅ ꯉꯁꯥꯏ ꯊꯣꯛꯈꯤꯕꯗꯒꯤ ꯈꯔꯗꯤ ꯃꯥꯡꯈ꯭ꯔꯦ
ꯎꯝ ꯍꯣꯏ ꯃꯤ ꯀꯌꯥ ꯂꯩꯕ꯭ꯔꯣ
ꯑꯩ ꯃꯤ ꯑꯅꯤ ꯈꯛꯇꯅꯦ ꯑꯩꯒꯤꯔꯨꯝꯗꯗꯤ ꯑꯗꯨ ꯍꯣꯏ ꯕꯤꯜꯗꯤꯡ ꯂꯩꯃꯤꯟꯅꯕꯗꯣ ꯍꯣꯏ ꯃꯔꯨꯞ ꯀꯥꯡꯕꯨ ꯌꯥꯝ ꯂꯩꯌꯦꯕꯀꯣ ꯑꯗꯨꯒꯤ ꯂꯣꯏꯁꯤꯟꯕ ꯍꯧꯔꯝꯅꯤꯗꯅ
ꯍꯥꯥ
ꯍꯧꯕꯗꯤ ꯊꯕꯛꯇꯤ ꯑꯌꯥꯝꯕ ꯂꯣꯏꯁꯤꯟꯂꯝꯒꯅꯤꯅꯦ
ꯑꯣ ꯑꯩꯗꯤ ꯑꯩꯒꯤꯗꯤ ꯂꯣꯏꯁꯤꯜꯂꯦ ꯍꯌꯦꯡ ꯑꯃꯨꯛ ꯊꯕꯛ ꯑꯅꯧꯕ ꯆꯠꯈꯤꯅꯤ
ꯊꯕꯛ ꯇꯧꯗꯗꯤ ꯍꯤꯡꯕ ꯌꯥꯗꯕꯅꯤ
ꯏꯁꯇꯦꯁꯟ ꯏꯁꯇꯦꯁꯟ ꯃꯅꯥꯛꯇ ꯃꯣꯏ ꯃꯣꯏꯅ ꯊꯕꯛ ꯇꯧꯅꯕ ꯍꯥꯏꯔꯛꯄ ꯍꯧꯖꯤꯛꯁꯨ ꯆꯠꯂꯤꯕꯅꯤꯅꯦ ꯑꯗꯨ ꯄꯣꯠ ꯆꯩ ꯈꯔ ꯂꯧꯕ ꯂꯧꯗꯕ ꯁꯦꯝ ꯁꯥꯒꯗꯕ ꯂꯩꯌꯦꯕ
ꯅꯨꯠ ꯀꯌꯥꯃ ꯅꯨꯃꯤꯠ ꯀꯌꯥꯝ ꯌꯥꯝꯅ ꯆꯠꯀꯗꯕ ꯊꯕꯛꯅꯣ
ꯃꯣꯏꯒꯤꯗꯣ ꯄꯤꯂꯔ ꯄꯤꯂꯔꯗꯣ ꯑꯥ ꯅꯤꯐꯨꯃꯨꯛ ꯅꯤꯐꯨ ꯌꯥꯡꯈꯩꯃꯨꯛ ꯇꯧꯅꯦ ꯍꯥꯏꯅꯦ ꯑꯗꯨ ꯑꯣꯏꯔꯗꯤ ꯊꯥ
ꯑꯣ ꯑꯆꯥꯎ ꯑꯆꯥꯎꯕ ꯃꯆꯥ ꯃꯆꯥ ꯄꯤꯂꯔ ꯃꯆꯥ ꯃꯆꯥ
ꯑꯆꯧ ꯑꯆꯧꯕꯅꯦ ꯃꯣꯏ ꯄꯋꯥꯔꯔꯤ ꯄꯋꯥꯔ ꯀꯩꯅꯣꯒꯤꯗꯨ ꯄꯥꯋꯔ ꯄꯋꯥꯔ ꯍꯥꯎꯁ ꯁꯦꯝꯒꯗꯕꯗꯣ
ꯑꯗꯨꯗꯤ ꯃꯇꯝ ꯌꯥꯝ ꯆꯪꯒꯅꯤꯅꯦ
ꯑꯣ ꯃꯣꯏ ꯃꯤꯌꯥꯡ ꯃꯤꯌꯥꯡꯁꯤꯡꯅ ꯇꯪꯈꯥꯏ ꯂꯧꯕꯀꯣ
ꯎꯝ
ꯃꯌꯥꯡꯁꯤꯡꯅ ꯇꯪ ꯐꯤꯐꯇꯤ ꯐꯤꯐꯇꯤ ꯇꯧꯕꯅꯤꯗ ꯋꯥꯛ ꯑꯣꯗꯔꯗꯨꯁꯨ ꯃꯣꯏꯅ ꯇꯪꯈꯥꯏ ꯂꯧꯕ ꯑꯗꯨ ꯑꯣ ꯁꯥꯗꯕꯁꯨ ꯃꯣꯏ ꯃꯣꯏꯅ ꯇꯪꯈꯥꯏ ꯂꯧꯕ ꯑꯩꯈꯣꯏ ꯍꯣꯏ ꯑꯩꯈꯣꯏꯒꯤ ꯀꯩꯅꯣꯗꯨꯅ ꯇꯪꯈꯥꯏ ꯂꯧꯕ ꯃꯃꯤꯡꯗ
ꯑꯣ
ꯍꯞꯇꯥ ꯑꯃ ꯑꯅꯤ ꯍꯞꯇꯥ ꯃꯥꯗꯤ ꯑꯃꯅꯤꯗꯤ ꯍꯥꯟꯅ ꯇꯧꯔꯅꯤ ꯄꯤꯂꯔ ꯇꯔꯥ ꯇꯔꯥ ꯍꯥꯟꯅ ꯇꯧꯔꯒ ꯃꯣꯏ ꯕꯤꯜ ꯂꯧꯊꯣꯛꯅꯕ ꯇꯧꯒꯦ ꯍꯥꯏ ꯍꯥꯟꯅ ꯑꯗꯨ ꯃꯇꯨꯡꯗ
ꯑꯗꯨꯗꯤ ꯊꯕꯛ ꯑꯃꯗꯨ ꯑꯩꯈꯣꯏ ꯏꯌꯥꯏ ꯏꯇꯥꯎ ꯑꯃꯗꯨ ꯑꯃꯁꯨ ꯌꯥꯎꯒꯗ꯭ꯔꯥ ꯍꯤꯗꯥꯛꯇ ꯈꯔ ꯉꯥꯎꯕꯗꯣ
ꯑꯣ ꯃꯥ ꯌꯥꯎꯗ꯭ꯔꯗꯤ ꯃꯄꯨꯡ ꯐꯥꯔꯣꯏꯕ
ꯊꯕꯛ ꯏꯪꯈꯥꯡ ꯈꯔ ꯆꯥꯎꯕ ꯑꯆꯧꯕ ꯊꯕꯛ ꯑꯃ ꯄꯥꯏꯈꯠ ꯇꯥꯞ ꯇꯞꯗꯤ ꯃꯁꯨ ꯈꯣꯏ ꯌꯥꯝ ꯇꯥꯏ
ꯎꯝ ꯃꯥ ꯌꯥꯎꯗ꯭ꯔꯗꯤ ꯌꯥꯔꯣꯏꯅꯦ
ꯄꯚꯦꯁ ꯂꯩꯗꯦꯕ
ꯎꯝ ꯃꯥꯗꯤ ꯑꯩꯁ ꯃꯥꯁꯨ ꯆꯠꯄꯜ ꯃꯒꯅꯥꯕꯅ ꯂꯧ ꯀꯟꯅ ꯂꯣꯏꯅꯅꯕ ꯍꯣꯠꯅꯔꯒ ꯂꯣꯏꯈ꯭ꯔꯦ
ꯃꯥ ꯊꯕꯛ ꯊꯕꯛ ꯂꯩꯔꯤ ꯃꯥꯕꯨꯁꯨ ꯀꯧꯔꯀꯗꯧ ꯀꯧꯔꯥꯒ ꯇꯧꯃꯤꯟꯅꯒꯗꯕꯗꯤ ꯃꯥꯁꯨ ꯋꯥꯈ꯭ꯔꯦꯕꯀꯣ ꯑꯣꯏꯗꯅ
ꯎꯝ ꯋꯠ ꯄꯣꯠꯇꯣ ꯇꯧꯔꯁꯨ ꯃꯥꯗꯤ ꯊꯕꯛ ꯁꯨꯕ ꯃꯇꯝꯗꯗꯤ ꯐꯖꯅ ꯁꯨꯏꯗꯅ
ꯎꯝ ꯑꯗꯨꯒꯨꯝꯕ ꯃꯤꯗꯔ ꯀꯩꯅꯣ ꯇꯥꯎꯒꯗꯕꯅꯤ ꯈꯔꯥꯅꯤ ꯍꯤꯗꯥꯛ ꯊꯥꯖꯤꯜꯂꯗꯤ ꯑꯗꯨꯒꯤ ꯆꯥꯍꯤꯄꯐꯥꯎ ꯊꯕꯛ ꯁꯨꯗꯕꯥꯗꯨꯗꯤ
ꯃꯤ ꯑꯗꯨꯅꯤ
ꯃꯣꯏꯒꯤ ꯗꯤꯃꯥꯟꯒꯤ ꯃꯇꯨꯡ ꯏꯟꯅ ꯑꯃꯨꯛꯀꯣ ꯄꯤꯔꯛꯀꯅꯤ ꯑꯗꯨꯗ ꯄꯤ ꯌꯥꯛꯐꯝ ꯂꯝꯗ ꯑꯗꯨꯗ ꯀꯩꯅꯣ ꯇꯧꯔꯒ ꯃꯅꯤꯡ ꯐꯥꯎ ꯑꯣꯏꯗꯣꯏ ꯃꯅꯤꯜ ꯂꯣꯏꯗ꯭ꯔꯤ ꯑꯥꯎ ꯊꯕꯛ ꯇꯧꯗ꯭ꯔꯗꯤ ꯀꯔꯝ ꯀꯥꯟꯅ ꯇꯧꯗꯣꯏꯅꯣꯕ
ꯎꯝ ꯅꯥꯠ
ꯃꯤ ꯀꯌꯥꯃꯨꯛ ꯆꯒꯗꯕ꯭ꯔꯣ ꯅꯣꯏ
ꯅꯤꯄꯜ ꯈꯪꯗꯦ ꯇꯔꯦꯠ ꯇꯔꯦꯠꯂꯥ ꯑꯃꯁꯨ ꯆꯠꯀꯦꯅꯗꯤ ꯍꯥꯏꯔꯝꯕ ꯑꯗꯨ ꯀꯟꯐꯥꯔꯝꯗꯤ
ꯇꯦꯁꯟꯗꯥꯥ ꯏꯁꯇꯦꯁꯥꯟꯗ ꯂꯩꯛꯑꯃ ꯃꯅꯤꯅꯦ ꯑꯗꯨꯗꯨꯗꯤ
ꯎꯝ ꯂꯩꯛ ꯀꯅꯤ
ꯂꯝꯕꯤ ꯊꯣꯡꯁꯦ ꯀꯥꯌꯅꯥ ꯐꯩ ꯆꯗꯞ ꯅꯥꯇꯩ ꯅꯇꯩ ꯆꯥꯔꯝꯃꯣꯏꯀꯣ ꯅꯨꯃꯤꯗꯥꯡꯁꯦ ꯊꯨꯝ ꯀꯦꯝ ꯆꯠꯄ ꯂꯝꯅꯤꯗꯣ
ꯑꯩꯈꯣꯏ ꯑꯩꯈꯣꯏꯗꯒꯤꯗꯤ ꯆꯠꯄ ꯌꯥꯗ꯭ꯔꯦꯍꯦ ꯒꯥꯔꯤꯗꯤ ꯑꯃ ꯑꯃ ꯑꯃꯔꯣꯝꯗꯒꯤ ꯂꯥꯛꯀꯗꯕ ꯏꯗꯤꯗꯤ ꯏꯗꯤꯗꯤꯒꯤ
ꯑꯣ ꯍꯣ ꯍꯣ ꯅꯣꯏꯁꯨ ꯑꯗꯨ ꯑꯗꯨꯗꯒꯤ ꯑꯃꯨꯛ ꯀꯣꯏꯔꯛꯑꯒ ꯂꯥꯛꯀꯗꯕ
ꯎꯝ ꯅꯠꯇꯦ ꯑꯩꯈꯣꯏꯗꯤ ꯁꯣꯝꯗ ꯑꯣ ꯂꯝꯕꯤ ꯑꯩꯈꯣꯏ ꯈꯨꯟꯗꯒꯤ ꯆꯠꯀꯅꯤ ꯃꯣꯏꯅ ꯔꯁ ꯐꯟ ꯀꯩꯀꯩ ꯂꯧꯔꯒ ꯂꯥꯛꯀꯗꯕ
ꯄꯣꯠ ꯆꯩ ꯄꯨꯔꯒ ꯀꯩꯅꯣ ꯀꯩꯅꯣ ꯄꯨꯔꯒ ꯂꯥꯛꯀꯗꯕ
ꯑꯣ ꯁꯣꯝ ꯀꯩꯅꯣꯗꯒꯤ ꯄꯨꯔꯛꯀꯗꯕꯅꯦꯕ ꯑꯁꯣꯝ ꯑ ꯑꯩꯈꯣꯏꯒꯤ ꯑꯩꯈꯣꯏꯗ ꯂꯩꯕ ꯂꯩꯉꯣꯏꯗꯨꯗꯤ ꯔꯤꯖꯦꯛ ꯆꯠꯂꯦꯕ
ꯃꯦꯠꯇ꯭ꯔꯦꯜꯗꯤ ꯃꯦꯠꯇ꯭ꯔꯦꯜ ꯀꯦꯀꯥꯗꯤ ꯀꯝꯄꯅꯤꯅ ꯂꯣꯏ ꯄꯤꯕ꯭ꯔ
ꯅꯠꯇꯦ ꯑꯩꯈꯣꯏ ꯎꯝ
ꯎꯝ ꯃꯣꯏꯅ ꯍꯥꯟꯅ ꯄꯨꯊꯣꯛꯀꯗꯕ
ꯑꯣ ꯃꯣꯏꯅ ꯄꯩꯁꯥ ꯄꯨꯊꯣꯛꯑꯒ ꯁꯦꯝꯕ ꯂꯣꯏꯕ ꯃꯇꯝꯗ ꯂꯣꯏ ꯕꯤꯜ ꯀꯩꯅꯣ ꯇꯧꯕꯗꯣ ꯇꯧꯗꯣꯏ ꯀꯃꯥꯏ ꯇꯧꯗꯣꯏꯁꯤ
ꯐꯪꯗꯦꯗ ꯃꯣꯏꯁꯨ ꯄꯩꯁꯥ ꯄꯥꯏꯕ ꯉꯛꯇ
ꯑꯩꯗꯤ ꯑꯩꯒꯤ ꯋꯥꯈꯜꯂꯣꯟꯗꯗꯤ ꯎꯗꯦꯟ ꯄꯥꯏꯔꯤ ꯐꯤꯆꯔ ꯐꯤꯆꯔꯗ ꯊꯕꯛ ꯁꯨꯔꯒ ꯍꯤꯡꯒꯦ ꯍꯥꯏꯕ ꯊꯧ ꯋꯥꯈꯜꯂꯣꯟꯅꯤ ꯑꯣꯏ ꯂꯩꯖꯩꯅꯦ ꯆꯥꯅꯤꯡꯉꯥꯏ ꯂꯩꯒꯦꯔꯥ ꯊꯛꯅꯤꯡꯉꯥꯏ ꯂꯩꯒꯦꯔꯥ ꯃꯤ ꯀꯩꯅꯣ ꯇꯣꯞ ꯇꯣꯞ ꯇꯣꯞ ꯇꯣꯞ ꯇꯣꯞꯄ ꯊꯕꯛ ꯇꯧꯔꯨꯗ꯭ꯔ ꯐꯣꯟ ꯉꯥꯛꯇ ꯇꯧꯒꯦ ꯂꯧ ꯁꯨꯕꯖꯦ ꯏꯁꯤꯡ ꯄꯠꯂꯤꯗ
ꯎꯝ
ꯏꯟꯁꯥꯡ ꯅꯥꯄꯤꯒꯨꯝꯕ ꯈꯔ ꯊꯥꯔꯒ ꯂꯩꯕꯗꯤ ꯈꯔ ꯑꯃꯔꯣꯝꯅꯦ ꯍꯥꯏꯕ
ꯍꯧꯖꯤꯛꯀꯥꯟꯁꯤ ꯏꯟꯁꯥꯡ ꯏꯟꯁꯥꯡ ꯅꯥꯄꯤ ꯊꯥꯔꯒ ꯀꯩꯅꯣ ꯇꯧꯕꯁꯨ ꯊꯥꯖꯕ ꯌꯥꯕ ꯌꯥꯕ ꯅꯨꯄꯤꯅꯤ
ꯏꯕꯨꯡꯉꯣ ꯑꯗꯨꯃꯥꯏ ꯆꯠꯇꯧꯕ ꯑꯁ ꯈꯪꯗ꯭ꯔꯦꯅꯦ ꯄꯨꯟꯁꯤꯁꯦ ꯁꯨꯝ ꯁꯨꯝ ꯂꯨꯁꯤꯜꯂꯛꯑꯦꯅꯦ
ꯑ ꯃꯇꯥꯝꯖꯦ ꯍꯥꯟꯅꯒꯤ ꯃꯇꯝꯗꯨ ꯅꯠꯇꯔꯦꯕ ꯍꯧꯖꯤꯛ ꯃꯇꯝꯁꯤ ꯈꯔ ꯑꯣꯜꯂꯕꯅꯤꯅ ꯑꯁ ꯅꯣꯡ ꯅꯣꯡ ꯇꯨꯞ ꯅꯣꯡ ꯆꯨꯕ ꯃ ꯇꯝꯗ ꯍꯥꯟꯅ ꯅꯣꯡ ꯆꯨꯕ ꯃꯇꯝꯗ ꯍꯧꯖꯤꯛꯃꯨꯛ ꯐꯖꯅ ꯅꯣꯡꯁꯥ ꯁꯥꯔꯦꯗꯣ
ꯃꯥꯅꯦ ꯃꯥꯅꯦ
ꯑꯁ ꯍꯧꯖꯤꯛꯀꯥꯟꯁꯦ ꯃꯑꯣꯡꯁꯦ ꯂꯣꯏꯅ ꯍꯣꯡꯈ ꯍꯣꯡꯂꯛꯈ꯭ꯔꯤꯅꯦ ꯍꯥꯟꯅꯒꯤ ꯑꯗꯨꯒ ꯑꯁ ꯀꯩ ꯈꯪꯗꯦꯗ ꯄꯣꯠ ꯆꯩꯒꯤ ꯃꯃꯜ ꯇꯥꯡꯈꯠꯄꯁꯤꯅ ꯃꯔꯣꯜ ꯑꯃ
ꯇꯥꯕ꯭ꯔꯣ
ꯍꯪꯗ꯭ꯔꯤ ꯈꯪꯗ꯭ꯔꯤꯗ
ꯎꯝ
ꯇꯥꯕ꯭ꯔꯣ
ꯇꯥꯏꯌꯦ
ꯅꯪꯒꯤ ꯈꯣꯟꯖꯦꯜꯁꯦ ꯃꯔꯛ ꯃꯔꯛꯇ ꯄꯥꯠꯀꯦ ꯇꯧꯋꯦꯕꯀꯣ
ꯑꯣ ꯂꯝꯕꯤ ꯆꯠꯄꯒꯤꯅꯤꯅꯦ ꯑꯩ ꯃꯈꯥꯗ ꯑꯩꯈꯣꯏ ꯄꯣꯠ ꯄꯥꯏꯒꯟꯕꯗꯣ
ꯑꯣꯏ
ꯄꯣꯠ ꯄꯣꯠ ꯄꯥꯏꯒꯟ ꯄꯣꯠꯇꯥ ꯌꯝ ꯄꯥꯏꯒꯟꯕ ꯏꯌꯥꯝꯕꯗꯣ
ꯎꯝ
ꯑꯗꯨ ꯃꯅꯥꯛꯇꯥ ꯆꯠꯂꯒ ꯀꯩꯅꯣ ꯍꯌꯦꯡ ꯆꯠꯀꯥꯗꯕ ꯄꯣꯠ ꯆꯩꯩ ꯈꯔ ꯁꯦꯝ ꯁꯥꯒꯦ ꯇꯧꯕꯅꯤꯅ ꯃꯣꯏ ꯄꯣꯠꯆꯩ ꯂꯧꯒꯗꯕ ꯃꯌꯥꯝꯗꯨꯁꯨ
ꯅꯣꯡꯃ ꯈꯨꯟ ꯂꯥꯞ ꯀꯥꯟꯗꯁꯨ ꯑꯩꯒꯤ ꯑꯃꯨꯛꯀꯥ ꯂꯥꯞ ꯀꯥꯟꯗꯁꯨ ꯅꯣꯡꯃꯗꯤ ꯐꯖꯅ ꯋꯥꯔꯤ ꯋꯥꯇꯥꯏ ꯁꯥꯕ ꯌꯥꯕ ꯃꯐꯝ ꯆꯠꯂꯒꯀꯣ ꯏꯪ ꯇꯞꯅ ꯁꯨꯃꯥꯏꯅ ꯑꯃꯨꯛꯒꯥ ꯇꯧꯁꯤ ꯍꯧꯖꯤꯛꯀꯥꯟꯗꯤ ꯉꯥ ꯐꯥꯕꯒꯨꯝꯕꯗꯤ ꯆꯠꯂꯝ ꯆꯠꯂꯝꯃꯔꯣꯏꯅꯦ ꯅꯣꯡ ꯏꯁꯤꯡ ꯆꯥꯎꯕꯒꯤ
ꯑꯩꯁ ꯐꯖꯅ ꯆꯥꯎꯔꯦ ꯍꯟꯗꯛꯇꯤ
ꯑꯗꯣ ꯂꯝꯕꯤ ꯂꯝꯕꯤ ꯃꯇꯥꯏ ꯂꯝꯕꯤꯗ ꯂꯣꯏꯅ ꯏꯁꯤꯡ ꯀꯥꯈ꯭ꯔꯥꯕ ꯍꯥ
ꯍꯥꯥ
ꯂꯝꯕꯤꯗꯣ ꯑꯈꯣꯏ ꯒꯥꯔꯤ ꯆꯠꯄ ꯂꯝꯕꯤꯗꯣ ꯂꯣꯏꯅ ꯏꯁꯤꯡ ꯊꯨꯝꯈ꯭ꯔꯥꯕ
ꯊꯨꯝꯂꯝꯕ ꯃꯥꯂꯦ ꯍꯟꯗꯛꯇꯤ ꯍꯣꯏ
ꯑꯁ ꯑꯗꯨꯗꯤ ꯌꯥꯝ ꯀꯟ ꯌꯥꯝ ꯆꯥꯎꯔꯦꯅꯦ
ꯑꯣ ꯑꯥꯅ ꯁꯣꯝꯗꯒꯤ ꯄꯗꯣ ꯁꯥ ꯁꯝꯐꯝꯗꯣ ꯑꯗꯨꯗ ꯐꯖꯅ ꯏꯁꯤꯡ ꯆꯥꯎꯔꯦ ꯍꯥꯏꯅꯤ ꯅ
ꯑꯁ ꯎꯝ ꯉꯥꯗꯤ ꯃꯔꯥꯡ ꯀꯥꯏꯔꯝꯅꯤꯅꯦ ꯑꯗꯨꯗꯤ
ꯎꯝ ꯍꯣꯏ ꯃꯣꯏ ꯏꯁꯇꯦꯁꯟꯗ ꯂꯩꯕ ꯀꯥꯡꯄꯨꯗꯤ ꯃꯔꯛ ꯃꯔꯛꯇꯥ ꯆꯠꯄ ꯃꯥꯜꯂꯦꯕ
ꯍꯣꯏ ꯃꯣꯏ ꯏꯁꯇꯦꯇꯁ ꯈꯔꯗꯥ ꯎꯋꯦꯕ ꯑꯁ ꯋꯥꯟ ꯁꯨꯠ ꯗꯠ ꯌꯥꯝ ꯌꯥꯝ ꯌꯥꯝ ꯐꯕꯗꯣ ꯚꯤꯗꯤꯑꯣꯗ ꯎꯋꯦꯕꯀꯣ
ꯎꯝ
ꯅꯣꯡꯃ ꯆꯞꯄ ꯑꯗꯨ ꯉꯥ ꯐꯥꯕ ꯆꯥꯕꯗ ꯑꯗꯨꯒꯨꯝꯕ ꯁꯨꯠ ꯑꯅꯤ ꯑꯍꯨꯝ ꯑꯣꯏꯔꯗꯤ ꯑꯩꯁ ꯌꯥꯔꯅꯤꯅꯦ
ꯑꯣ ꯀꯦꯖꯤ ꯀꯦꯖꯤ ꯑꯃ ꯑꯃ ꯃꯈꯥꯏꯒꯨꯝꯕ ꯊꯣꯛꯑꯦ ꯍꯥꯏꯅꯦ ꯋꯥꯟ ꯁꯨꯠ
ꯋꯥꯟ ꯁꯨꯠꯇꯥ ꯁꯨꯃꯥꯏꯅ ꯑꯩꯁꯨ ꯚꯤꯗꯤꯑꯣ ꯃꯣꯏꯅ ꯅꯝꯃꯒ ꯊꯥꯔꯛꯄꯗꯣ ꯑꯁ ꯌꯥꯝ ꯂꯩꯗꯤ ꯂꯩꯖꯝꯕ ꯖꯥꯠꯅꯤꯍꯦ ꯏꯁꯤꯡꯗꯣ ꯀꯩꯅꯣ ꯖꯣꯏꯅꯤꯡ ꯇꯧꯕ ꯖꯒꯥꯗꯣ ꯇꯧꯕꯤꯒꯤꯀꯣ ꯃꯣꯏꯅ
ꯎꯝ
ꯂꯣꯛ ꯃꯆꯥꯒ ꯏꯁꯤꯡ ꯑꯆꯥꯎꯕꯒ ꯄꯥꯏꯅꯕ ꯖꯣꯏꯅꯤꯡ ꯄꯣꯏꯟꯗꯣ
ꯎꯝ
ꯑꯗꯨꯒꯨꯝꯕꯗ ꯑꯁ ꯐꯖꯅ ꯂꯩꯔꯝꯕꯖꯥꯠꯅꯤ
ꯎꯝ ꯑꯩꯁ
ꯑꯃꯔꯛ ꯀꯩꯅꯣ ꯇꯧꯕꯗ ꯌꯥꯝ ꯌꯥꯝ ꯐꯈ꯭ꯔꯦꯕ
ꯎꯝ ꯎꯝ ꯍꯟꯗꯛꯇꯤ ꯃꯤꯁꯨ ꯆꯥꯎ ꯆꯥꯎꯃꯜꯂꯕꯅꯤꯅꯀꯣ ꯏꯁꯤꯡꯗꯣ
ꯎꯝ
ꯆꯠꯄꯗ ꯅꯨꯡꯉꯥꯏꯗꯦꯅ
ꯑꯁ ꯈꯔ ꯆꯦꯛꯁꯤꯟꯒꯗꯕꯅꯤ ꯈꯔ ꯆꯦꯛꯁꯤꯜꯂꯒ ꯆꯠꯒꯗꯕꯅꯤ ꯑꯗꯨꯒꯨꯕ ꯃꯇꯝꯗꯗꯤ ꯑꯁ ꯍꯥꯏꯕ ꯉꯝꯗꯦꯕꯀꯣ ꯏꯁꯤꯡꯗꯣ ꯎꯝ ꯑꯁ ꯑꯗꯨꯗꯩ ꯑꯗꯨꯒꯤꯅꯤꯅꯦ ꯁꯤꯡꯗꯨꯗꯤ ꯆꯦꯛꯁꯤꯟꯒꯗꯕꯅꯤ ꯌꯥꯝꯅ